ꯀꯩꯗꯧꯔꯤ
ꯑꯩ ꯍꯤꯞꯆꯔꯤ
ꯑꯣ ꯆꯥꯛꯇꯤ
ꯑꯩ ꯑꯩꯈꯣꯏ ꯆꯥꯛ ꯆꯥꯗ꯭ꯔꯤꯗ ꯅꯪꯗꯤ ꯀꯩ ꯇꯧꯔꯤꯅꯣ ꯎꯝ ꯊꯦꯡꯉꯦ ꯍꯤꯞꯄꯤꯌꯦ ꯍꯤꯞꯇ꯭ꯔꯗꯤ ꯀꯩꯗꯧꯗꯣꯏꯅꯣꯗ ꯁꯥꯔ
ꯎꯝ ꯉꯥꯁꯨ ꯁꯥꯏ ꯑꯃꯨꯛꯁꯨ ꯅꯣꯡ ꯆꯨꯏ ꯈꯔꯁꯨ ꯏꯪꯗꯩ ꯑꯃꯨꯛ ꯀꯟꯅ ꯑꯃꯨꯛ ꯁꯥꯗꯣꯔꯛꯏ ꯑꯗꯨꯅ ꯎꯞ ꯋꯦꯗꯔꯁꯦ ꯒ꯭ꯌꯥꯟ ꯇꯥꯗꯦ
ꯑꯗꯨꯅꯦ ꯍꯧꯖꯤꯛꯇ ꯅꯨꯡꯁꯥ ꯀꯥꯕꯛ ꯀꯥꯕꯛ ꯑꯃꯨꯛ ꯁꯥꯒꯦ ꯇꯧꯔꯝꯃꯕꯅꯦ ꯑꯗꯨꯗꯨꯒ ꯌꯦꯡꯉꯣꯅꯦ
ꯑꯃꯨꯛ ꯃꯝꯁꯟꯒ꯭ꯔꯦ ꯑꯃꯨꯛ ꯁꯥꯗꯣꯛ ꯑꯃꯨꯛ ꯉꯟꯊꯣꯔꯛꯄꯩ ꯇꯥꯏꯞꯇ ꯇꯧꯊꯣꯔꯛꯑꯦꯗ
ꯍꯣꯏ
ꯋꯦꯇꯔꯒꯤ ꯍꯥꯞꯄꯗꯣ ꯑꯣꯏꯗꯦꯗ ꯃꯣꯏꯅ ꯑꯗꯨ ꯁꯥꯅꯤ ꯍꯥꯏꯔꯒ ꯅꯣꯡꯃꯨꯛ ꯆꯨꯅꯤ ꯅꯣꯡ ꯆꯨꯅꯤ ꯍꯥꯏꯔ ꯅꯨꯡꯁꯥ ꯍꯦꯛꯇ ꯁꯥꯏ
ꯑꯣꯏꯗ꯭ꯔꯦ ꯑꯁꯦꯡ
ꯎꯝ ꯑꯣꯏꯗ꯭ꯔꯦ
ꯍꯥꯏꯕ ꯉꯝꯗ꯭ꯔꯦꯕ
ꯑꯣ ꯎꯝ
ꯀꯩ ꯀꯩ ꯊꯕꯛꯀ ꯆꯠꯊꯣꯛꯇꯧ ꯂꯩꯒꯦ
ꯑꯩ ꯉꯁꯤꯒꯤꯗꯤ ꯂꯩꯇꯦꯗ ꯑꯃꯅꯦ ꯑꯥ ꯁꯟꯗꯦ ꯅꯨꯃꯤꯠꯇ ꯑꯣꯐꯔ ꯌꯥꯝ ꯄꯤꯕ ꯑꯃ ꯗꯨꯀꯥꯟ ꯑꯃ ꯂꯩꯕꯗꯣ ꯈꯪꯕ꯭ꯔꯥ
ꯀꯔꯝꯕ
ꯑꯥ ꯀꯩꯅꯣ ꯅꯣꯟ ꯊꯔꯛꯀꯦꯀꯣ
ꯎꯝ ꯀꯩꯅꯣ ꯑꯝ ꯁꯦꯀꯦꯟ ꯍꯦꯟꯒꯤ ꯑꯣꯏꯗꯣꯏꯔꯣ
ꯍꯣꯏ ꯍꯣꯏ
ꯎꯝ ꯎꯝ ꯑꯗꯨ ꯆꯠꯂꯨꯁꯦ ꯍꯥꯏꯔꯥꯕ
ꯑꯗꯨꯗꯣ ꯆꯠꯅꯤꯡꯗ꯭ꯔꯣ ꯁꯟꯗꯦꯒ ꯁꯇꯔꯗꯦꯒꯁꯤꯗ ꯊꯥꯕꯅꯦꯕ ꯃꯣꯏꯗꯣ ꯑꯣꯐꯔ
ꯑꯥ
ꯑꯗꯨꯗꯣ ꯌꯦꯡꯅꯤꯡꯉꯤꯅꯦ ꯐꯨꯔꯤꯠ ꯏꯁꯀ꯭ꯔꯠ ꯑꯗꯒꯤ ꯈꯣꯡꯒ꯭ꯔꯥꯎ ꯌꯥꯝ ꯌꯥꯎꯕꯅꯤꯅ ꯇꯤ ꯁꯥꯔꯠ
ꯑꯗꯨꯗꯤ ꯅꯣꯡꯃꯥꯏꯖꯤꯡ ꯅꯨꯃꯤꯠꯇꯨꯗ ꯑꯈꯣꯏ ꯑꯗꯨꯗ ꯍꯥꯟꯅ ꯆꯪꯉꯨꯔꯒ ꯑꯇꯣꯞꯄꯗ ꯑꯃꯨꯛ ꯌꯦꯡꯕ ꯌꯥꯏꯌꯦ
ꯌꯥꯏ ꯑꯗꯨꯅꯤ ꯃꯣꯏꯗꯣ ꯄꯣꯠꯁꯨ ꯍꯣꯡꯕꯅꯦꯕ ꯈꯪꯕ꯭ꯔꯥ
ꯑ ꯀꯌꯥꯃꯨꯛ ꯑꯣꯏꯔꯤꯅꯣ ꯄꯩꯁꯥꯅ
ꯌꯥꯡꯈꯩ ꯆꯥꯝꯃ
ꯑꯗꯨꯗꯤ ꯌꯥꯏ ꯀꯩꯅꯣ ꯑꯗꯣ ꯎꯝ ꯃꯐꯝꯁꯤꯅ ꯀꯥꯌꯥꯏꯗ ꯑꯣꯏꯗꯣꯏꯕ
ꯃꯐꯝꯖꯦ ꯕꯖꯥꯔꯗꯩ ꯈꯔ ꯍꯦꯜꯂꯒꯗꯤ ꯂꯩꯗꯣꯏꯅꯦꯕ ꯑꯩꯖꯨ ꯗꯥꯏꯔꯦꯛ ꯈꯪꯗꯦꯕ ꯑꯃꯨꯛꯐꯥꯎ ꯆꯠꯇ꯭ꯔꯤꯕꯅꯤꯅ ꯑꯗꯨ ꯆꯠꯅꯤꯡꯉꯦꯕ ꯑꯗꯨ ꯃꯐꯝꯗꯣ
ꯈꯪꯗ꯭ꯔꯒꯗꯤ ꯏꯕꯥꯅꯤ ꯆꯠꯂꯒ ꯀꯣꯛ ꯉꯥꯎꯔꯣꯏꯗ꯭ꯔꯣ
ꯃꯣꯏ ꯐꯣꯟ ꯅꯝꯕꯔꯕꯨꯗꯤ ꯍꯥꯞꯄꯦ ꯑꯗꯣ ꯑ ꯑꯗꯨ ꯒ꯭ꯌꯥꯟ ꯇꯥꯗꯦ ꯉꯥꯎꯗꯣꯏꯅꯤ ꯈꯪꯗꯕ ꯉꯥꯛꯇ ꯊꯣꯛꯃꯤꯟꯅꯔ
ꯃꯦꯞꯀꯨꯝꯕ ꯍꯥꯞꯄꯒꯗꯤ ꯊꯤꯔꯒ ꯆꯠꯄ ꯌꯥꯏꯗꯅ
ꯑꯥ
ꯃꯦꯞꯀꯨꯝꯕ ꯍꯥꯞꯄꯗꯣ
ꯑꯥ ꯑꯗꯣ ꯑꯩ ꯃꯤꯉꯣꯟꯗ ꯍꯪꯉꯛꯀꯦꯁꯦ ꯐꯖꯅ
ꯍꯣꯏ ꯑꯗꯨꯒ ꯆꯠꯇꯧ ꯂꯩꯔꯕꯅꯤꯅ ꯑꯍꯣꯡ ꯑꯆꯥꯎ ꯂꯩꯍꯧꯕꯅ ꯐꯩꯗꯅ ꯑꯇꯥꯡꯕ ꯂꯩꯗꯧ ꯁꯔꯨꯛ
ꯑꯥ
ꯑꯗꯨꯗꯨꯒ ꯑꯍꯝ ꯂꯩꯔꯁꯦ ꯑꯗꯨꯃꯥꯏꯅ ꯐꯨꯔꯤꯠ ꯑꯃꯗꯤ ꯁꯣꯏꯗꯅ ꯗꯔꯀꯥꯔꯁꯤ ꯑꯩꯒꯤꯗꯤ ꯃꯌꯥꯝ ꯑꯃꯁꯨ ꯂꯩꯗꯧ ꯂꯩꯔꯝꯃꯤ ꯀꯣꯂꯦꯖ ꯆꯠꯇꯣꯏꯖꯦ ꯐꯨꯔꯤꯠ ꯑꯝ
ꯅꯪ ꯋꯥꯏꯠꯅꯦ ꯀꯣꯂꯦꯖꯀꯤꯗꯤꯀꯣ
ꯑꯧ ꯋꯥꯏꯠ ꯃꯌꯥꯝ ꯑꯃ ꯂꯩꯗꯧ ꯂꯩꯔꯕꯅꯦ ꯑꯩ ꯗꯨꯅ ꯍꯧꯖꯤꯛ ꯗ꯭ꯔꯦꯁ ꯂꯩꯕꯖꯦ ꯑꯉꯧꯕ ꯉꯥꯛꯇ ꯂꯩꯔꯒꯦꯅ ꯈꯜꯂꯤ
ꯍꯧꯖꯤꯛꯀꯤ ꯃꯐꯝꯗꯣ ꯋꯥꯏꯠ ꯀꯂꯔ ꯌꯥꯝꯗꯦ ꯑꯉꯧꯕꯁꯦ ꯑꯉꯧꯕ ꯃꯆꯨ ꯌꯥꯝ ꯌꯣꯟꯕꯅꯦꯕ ꯑꯗꯨꯅꯅꯦꯕ ꯑꯩꯅꯁꯨ ꯍꯦꯟꯅ ꯈꯟꯅꯤꯡꯕ ꯄꯣꯛꯏꯁꯦ
ꯑꯧ ꯑꯗꯒꯤ ꯑꯉꯧꯕꯁꯤꯅ ꯏꯆꯟꯗꯁꯨ ꯆꯠꯅꯩꯗꯅ
ꯆꯠꯅꯩ ꯑꯩ ꯍꯧꯖꯤꯛ ꯐꯨꯔꯤ ꯑꯃ ꯂꯤꯠꯀꯦ ꯍꯥꯏꯕ ꯊꯤꯕꯅꯤꯅ ꯑꯉꯧꯕ ꯉꯥꯛꯇꯅꯤ ꯂꯩꯔꯤꯁꯦ
ꯎꯝ ꯑꯗꯒꯤ ꯑꯉꯧꯕ ꯍꯥꯏꯔꯒꯁꯨ ꯈꯨꯗꯥꯡ ꯑꯃꯨꯛ ꯌꯥꯎꯕꯤ ꯄꯥꯟꯕ ꯍꯥꯏꯗꯤ ꯀꯖꯤ ꯀꯅꯨ ꯁꯥꯔ ꯁꯥ ꯑꯃꯅꯤꯅꯤꯅ
ꯑ ꯈꯨꯠ ꯈꯨꯨ ꯊꯤꯁꯤꯒ
ꯑꯧ ꯑꯗꯨꯒꯤꯁꯨ ꯑꯗꯩ ꯀꯥꯖꯨ ꯀꯥꯊꯦꯛꯏ ꯀꯥꯊꯦꯛꯄꯖꯦ ꯀꯃꯥꯏꯅ ꯐꯗꯣꯏꯖꯥꯅꯣ ꯍꯥꯏꯗꯤ ꯀꯥꯊꯦꯛꯇꯅꯕ ꯍꯣꯠꯅꯕꯗꯤ ꯑꯃꯨꯛ ꯂꯩꯒ꯭ꯔꯦ ꯀꯥꯊꯦꯛꯈꯤꯕꯁꯤꯅ ꯑꯃꯨꯛ ꯀꯃꯥꯏꯅ ꯐꯍꯟꯗꯣꯏꯖꯥꯅꯣ
ꯈꯪꯗꯦ ꯍꯧꯖꯤꯛꯀꯥꯟꯗꯤ ꯄꯣꯠ ꯆꯩꯁꯨ ꯌꯥꯝ ꯊꯣꯛꯄꯅꯤꯅꯦ ꯀꯩꯅꯣ ꯑꯗꯨꯃꯥꯏꯅ ꯀꯥꯊꯦꯛꯄ ꯐꯅꯕ ꯀꯥꯏꯅ ꯁꯥꯄꯣꯟꯗꯩ ꯀꯩꯗꯒꯤ
ꯑꯧ ꯑꯗꯣ ꯊꯦꯛꯄ ꯐꯅꯅꯕ ꯑꯗꯨ ꯍꯥꯏꯗꯣꯔꯤꯕꯗꯣ ꯀꯩꯁꯨ ꯌꯥꯝ ꯀꯟꯅ ꯇꯧꯕ꯭ꯔꯥ ꯈꯪꯗ꯭ꯔꯦ ꯑꯗꯨꯝ ꯃꯤꯗꯤ ꯑꯗꯨꯝ ꯌꯥꯗꯤ ꯌꯥꯅꯕ ꯃꯥ
ꯎꯝ
ꯑꯗꯨ ꯈꯛꯇ ꯁꯤ ꯇꯧꯔꯞ ꯇꯧꯗꯤ ꯃꯥꯒꯤꯗꯤ ꯀꯩꯀꯩ
ꯍꯣꯏ ꯑꯗꯒꯤ ꯑꯩꯈꯣꯏꯗꯤ ꯏꯔꯨꯖꯕꯁꯦ ꯅꯪ ꯀꯩ ꯁꯤꯖꯤꯅꯩ
ꯑꯗꯨꯝ ꯁꯥꯄꯣꯟ ꯂꯨꯄꯥ ꯇꯔꯥꯔ ꯀꯣꯟꯅ ꯈꯪꯗꯦ
ꯑꯗꯨ ꯁꯤꯁꯨ ꯅꯠꯇ꯭ꯔꯥ ꯃꯤꯅꯦꯛꯇ ꯕꯣꯗꯤ ꯋꯥꯁ ꯀꯤꯅꯦ ꯀꯥꯏꯌꯦ ꯇꯣꯉꯥꯟ ꯇꯣꯉꯥꯟꯅꯒ ꯐꯝꯗꯅ ꯃꯅꯝꯒꯤꯅꯦ ꯁꯤꯁꯤꯅ ꯑꯗꯒꯤ ꯁꯤꯁꯤꯅ ꯀꯩ ꯀꯩ ꯀꯥꯕ ꯈꯣꯠꯄ ꯐꯅꯕ ꯑꯗꯒꯤ ꯂꯪꯅꯕ ꯀꯥꯏꯅ ꯌꯥꯝ ꯇꯧꯔꯒ ꯊꯝꯅꯩꯑꯕ
ꯑꯗꯨ ꯑꯗꯨ ꯂꯩꯅꯅꯕ ꯑꯗꯨꯅ ꯍꯦꯟꯅ ꯐꯔꯛ ꯇꯥꯒ꯭ꯔꯦ
ꯑꯩ ꯍꯧꯖꯤꯛ ꯁꯟꯁꯀ꯭ꯔꯤꯟ ꯂꯣꯏꯗꯣꯔꯦ ꯃꯣꯏꯔꯥꯏꯖꯔꯁꯨ ꯂꯣꯏꯗ꯭ꯔꯦ ꯁꯦꯔ ꯁꯦꯔꯝ
ꯑꯩꯅ ꯁꯟꯁꯀ꯭ꯔꯤꯟꯒ ꯇꯥꯔꯛꯏꯁꯦ ꯃꯃꯥꯡ ꯆꯍꯤꯗꯤ ꯈꯛꯇꯪꯅꯤ ꯍꯥꯟꯅ ꯁꯨꯝ ꯇꯩ ꯇꯩꯔꯝꯗꯦ ꯑꯗꯨꯗ ꯂꯣꯏ ꯀꯥꯊꯤꯏꯁꯦ
ꯑꯗꯨꯒ ꯑꯃ ꯌꯦꯂꯣꯒꯤ ꯃꯣꯏ ꯑꯍꯟꯒꯩꯅꯒ ꯇꯩꯅꯕꯗꯣ ꯈꯪꯕ꯭ꯔꯥ ꯑꯦꯜ ꯑꯦ ꯀꯦ ꯑꯦꯝ ꯏꯗꯣ
ꯑꯩ ꯈꯪꯗꯦ
ꯑꯗꯨ ꯑꯗꯨꯗꯣ ꯑꯩꯈꯣꯏ ꯃꯥꯍꯣꯏ ꯇꯩꯕꯒꯤ ꯑꯗꯨꯕꯧ ꯑꯩ ꯇꯩꯖꯔꯤꯅꯤꯀꯣ ꯃꯣꯏ ꯂꯩꯕꯩ ꯇꯩꯖꯕ
ꯑꯩꯗꯤ ꯇꯩꯔꯝꯗꯦ ꯑꯩ ꯇꯦꯟ ꯊꯥꯕꯒꯤ ꯕꯣꯔꯗꯤꯡꯒ ꯂꯩꯕꯗꯣ
ꯑꯥ
ꯑꯩ ꯁꯨꯡꯇꯩ ꯇꯩꯗꯦ ꯑꯩ ꯀꯩꯅꯣ ꯀ꯭ꯔꯤꯝ ꯑꯃꯕꯨꯗꯤ ꯇꯩꯈꯤ ꯃꯥꯜꯂꯦ ꯑꯗꯣ ꯁꯟꯁ꯭ꯀ꯭ꯔꯤꯟꯒꯗꯤ ꯇꯩꯖꯔꯛꯇꯦꯗ
ꯎꯝ ꯑꯗꯨ ꯅꯪꯗꯤ ꯈꯔꯕꯨ ꯉꯧꯋꯤꯍꯦ ꯑꯩꯉꯣꯟꯗꯒꯤ
ꯏꯂꯥꯕꯦꯟꯗꯤ ꯀꯥꯏꯗꯩꯅꯣꯗꯥ ꯉꯧꯗꯦ ꯑꯗꯨꯒ ꯏꯂꯚꯦꯟꯗꯒꯤꯅ ꯑꯃꯨꯛ ꯇꯩꯕ ꯍꯧꯔꯛꯑꯦꯀꯣ
ꯑꯣ
ꯑꯗꯨ ꯇꯩꯔꯤꯁꯤꯁꯨ ꯗꯣꯠ ꯑꯦꯡꯀꯤꯒꯤ ꯇꯥꯏ ꯑꯗꯨꯁꯨ ꯗꯣꯠ ꯑꯦꯡꯀꯤꯗꯣ ꯏꯌꯥ ꯑꯃ ꯌꯥꯗꯦ
ꯑꯗꯨꯗꯣ ꯌꯥꯗꯕꯅꯤ ꯀꯌꯥ ꯐꯕ ꯑꯣꯏꯗꯕꯅꯤ ꯏꯃꯥꯟꯅꯕꯤ ꯁꯤꯖꯤꯟꯅꯕꯈꯩꯗꯣ ꯑꯗꯨꯝ ꯍꯥꯏꯌꯦꯕ
ꯑꯗꯨ ꯂꯩꯁꯜꯂꯨꯔꯕꯅꯤꯅ ꯂꯩꯁꯜꯂꯨꯔꯕꯅꯤꯅ ꯑꯗꯨꯝ ꯇꯩꯔꯤ
ꯑꯣꯏ
ꯑꯗꯨꯗꯨꯒ ꯁꯦꯔꯝ ꯗꯣꯂꯤꯟꯀꯤꯒꯤ ꯁꯦꯔꯝ ꯑꯃ ꯄꯤꯡꯀꯤꯗꯣ
ꯑ
ꯑꯗꯨꯗꯨꯁꯨ ꯅꯨꯡꯉꯥꯏꯕ ꯑꯣꯏꯗꯦ ꯇꯣꯛꯑꯦ ꯑꯗꯨꯅ ꯑꯩ ꯇꯩꯗ꯭ꯔꯦ
ꯑ ꯑꯁ
ꯑꯗꯨꯅ
ꯑꯩ ꯃꯥꯏꯁ ꯍꯥꯟꯗꯤ ꯍꯥꯏꯗꯤ ꯃꯨꯖꯔꯁꯨ ꯅꯥꯜꯂꯝꯕꯅꯦꯕ ꯇꯥ ꯑꯅꯤ ꯑꯍꯨꯝꯁꯤꯗꯅꯦ ꯍꯦꯛꯇ ꯃꯨꯝ ꯃꯔꯣꯛ ꯃꯔꯣꯛ ꯃꯌꯥꯝ ꯊꯨꯒꯜꯂꯦꯕ ꯁꯤꯁꯦ ꯑꯩꯅ ꯑ ꯔꯥꯖꯀꯤ ꯀꯩꯅꯣꯝ ꯇꯩꯖꯔꯨꯕꯅꯦꯕ
ꯎꯝ
ꯀꯥꯟꯅꯗ꯭ꯔ ꯃꯥꯜꯂꯦꯕ ꯑꯗꯨꯗꯥꯒꯤ ꯐꯧ ꯍꯥꯏꯕ ꯁꯨꯡꯌꯥ ꯌꯥꯗ꯭ꯔꯦ ꯑꯩ ꯌꯦꯡꯊꯣꯛꯇ꯭ꯔꯗꯤ ꯁꯨꯡꯌꯥ ꯌꯥꯔꯔꯣꯏ
ꯑꯩꯁꯨ ꯃꯥꯒꯤ ꯑꯗꯨꯝ ꯀꯩꯝꯇ ꯇꯩꯗ꯭ꯔꯦ ꯍꯥꯏꯗꯤ ꯍꯥꯟꯅ ꯁꯟꯁꯀ꯭ꯔꯤꯟ ꯇꯩꯒꯦ ꯇꯩꯔꯦ ꯃꯥꯏꯁꯦ ꯑꯗꯨꯝ ꯁꯤꯠ ꯅꯥꯟꯅ ꯂꯩꯖꯩꯑꯕ ꯑꯗꯨꯒ ꯗ꯭ꯔꯥꯏ ꯑꯣꯏꯕꯩ ꯋꯥꯅꯦꯕ
ꯍ
ꯍꯧꯖꯤꯛꯁꯤꯅ ꯑꯃꯨꯛ ꯎ ꯃ ꯌꯥꯎꯁꯪꯒꯤ ꯃꯅꯨꯡꯗꯣ
ꯑ
ꯑꯗꯨ ꯑꯗꯨ ꯃꯅꯨꯡꯗꯩꯅꯤ ꯌꯥꯎꯁꯪ ꯂꯣꯏꯕ ꯑꯗꯥꯏꯗꯒꯤꯅꯦ ꯑꯩꯅ ꯃꯥꯏꯖꯦ ꯐꯨꯔꯤ ꯊꯨꯡꯕ ꯑꯃꯨꯛ ꯈꯔ ꯈꯔ ꯍꯧꯔꯛꯏꯁꯦ ꯅꯨꯡꯇꯤꯒꯤ ꯀꯦꯁꯟꯕꯗꯨꯗꯥ ꯑꯣꯏꯗꯧꯕ ꯃꯥꯜꯂꯦ ꯑꯩꯅ ꯈꯟꯂꯤ
ꯍꯧꯖꯤꯛ ꯑꯩ ꯐꯕ ꯉꯝꯗ꯭ꯔꯦꯕ ꯂꯋꯥꯏꯗ ꯇꯧꯕꯗꯤ ꯐꯩꯌꯦꯕ ꯈꯪꯕ꯭ꯔꯥ ꯑꯗꯨ ꯈꯖꯏ ꯏꯁꯋꯥꯥꯏ ꯉꯛ ꯃꯄꯥ ꯁ꯭ꯋꯥꯏ ꯇꯧꯕꯁꯨ ꯀꯈꯠꯇ꯭ꯔꯦꯕ
ꯈꯪꯗꯦ ꯑꯩꯁꯨ ꯇꯧꯔꯤꯕꯅꯤ ꯐꯠꯇꯦ ꯑꯩꯒꯤꯗꯤ ꯑꯃꯨꯛ ꯑꯩꯒꯤꯅ ꯑꯃꯨꯛ ꯀꯃꯥꯏꯅ ꯇꯧꯒꯦꯗ ꯃꯆꯥ ꯑꯣꯏꯅ ꯅꯠꯇꯕꯤꯗ ꯑꯆꯧꯕ ꯑꯣꯏꯅ ꯑꯃ ꯅꯠꯇ꯭ꯔ ꯑꯅꯤ ꯁꯨꯃꯥꯏꯅ ꯊꯣꯛꯂꯛꯄꯗꯣ
ꯑꯥ
ꯁꯤ ꯃꯃꯤ ꯇꯥ ꯇꯥꯔꯦ ꯍꯧꯋꯦ ꯍꯥꯏꯕꯗꯨ ꯐꯔꯀꯥꯟꯗꯁꯨ ꯐꯕꯁꯨ ꯄꯥꯡ ꯐꯗꯦ ꯃꯤ ꯃꯆꯥ ꯊꯨꯡꯕꯗꯨꯐꯥꯎꯗ ꯀꯩꯅꯣ ꯇꯧꯋꯤ ꯍꯥꯏ ꯑꯩꯒꯤ ꯑꯆꯧ ꯑꯆꯧꯕ ꯊꯨꯡꯕꯁꯤꯗꯤ ꯑꯩ ꯌꯥꯝ ꯅꯨꯡꯉꯥꯏꯇꯦ
ꯅꯪ ꯈꯔ ꯐꯔ꯭ꯔꯦ ꯑꯩꯗꯤ ꯃꯌꯥꯝ ꯃꯌꯥꯝ ꯊꯨꯡꯕ꯭ꯔ ꯑꯩꯗꯤ ꯀꯃꯥꯏꯅ ꯇꯧꯗꯣꯏꯅꯣ
ꯃꯥ ꯃꯌꯥꯝ ꯃꯌꯥꯝ ꯊꯨꯡꯕꯗꯣ ꯑꯩꯖꯨ ꯊꯨꯡꯉꯤꯅꯦꯕ ꯑꯗꯨꯗꯥ ꯍꯥꯏꯗꯤ ꯑꯆꯧꯕ ꯍꯥꯏꯔꯒ ꯌꯥꯝ ꯊꯤꯅ ꯆꯥꯎꯕ ꯌꯥꯝ ꯊꯤꯅ ꯅꯥꯕ ꯊꯦꯡꯕꯗꯥ ꯌꯥꯗꯕꯗꯣ ꯑꯗꯨꯒꯨꯝꯕꯗꯣ ꯊꯨꯡꯉꯦ ꯍꯥꯏꯕ ꯑꯩꯗꯤ
ꯑ ꯑꯗꯣ ꯑꯩꯁꯨ ꯊꯨꯡꯅꯤꯡꯅꯦ ꯂꯥꯏꯕꯛꯛꯇꯒ
ꯎꯝ ꯈꯪꯗꯦ ꯑꯩꯗꯤ ꯌꯥꯝ ꯊꯤ ꯆꯥꯎꯋꯦ ꯑꯗꯨꯅꯅꯦ ꯁꯤ ꯐꯠꯇꯗꯅ ꯂꯐꯣꯏꯅ ꯊꯣꯝꯃꯗꯤ ꯈꯔ ꯐꯩꯅ ꯂꯐꯣꯏꯗ ꯀꯇꯩꯅꯤ ꯊꯣꯡꯃꯒ ꯑꯗꯨꯝ ꯃꯐꯝ ꯃꯐꯝꯗ ꯏ ꯆꯤꯊꯣꯛꯑꯦ ꯐꯩꯌꯦ ꯑꯗꯨꯝ ꯈꯔ ꯍꯟꯊꯔꯛꯑꯦ ꯍꯥꯏꯗꯤ
ꯃꯀꯨꯅ ꯃꯀꯨꯗꯨꯔꯥ ꯅꯠꯇ꯭ꯔꯒ ꯂꯐꯣꯏ ꯃꯁꯥꯗꯨꯔꯣ
ꯑꯩꯈꯣꯏꯕ ꯁꯥꯗꯣ ꯈꯔ ꯈꯔ ꯈꯔ ꯃꯦꯠꯈꯥꯏꯔꯗꯤꯗꯅ ꯑꯗꯨꯒ ꯊꯨꯝ ꯍꯥꯏꯗꯤ ꯑꯇꯩꯗꯗꯤ ꯊꯣꯛꯄ ꯌꯥꯗꯦꯕ ꯑꯗꯨꯗꯤ ꯏꯁꯤꯡ ꯊꯣꯛꯅꯕꯅꯦꯕ ꯑꯗꯨꯅ ꯁꯤ ꯎꯔꯤꯡꯒꯤꯁꯤꯗꯒꯤ ꯏ ꯑꯅꯥꯕ ꯐꯠꯇꯕꯗꯨ ꯆꯦꯟꯊꯣꯛꯈꯤꯗꯣꯏꯗꯨꯗꯅ ꯑꯩꯅ ꯑꯇꯣꯞꯄ ꯎꯟꯁꯥꯗ
ꯍꯪꯅꯤꯦꯔꯁꯤ
ꯇꯧꯔꯒ ꯌꯦꯡꯕꯗꯣ ꯑꯇꯣꯞꯄ ꯇꯧꯗꯕ ꯖꯒꯥꯗ ꯇꯧꯕꯗꯨꯗꯤꯅꯦ ꯍꯥꯏꯗꯤ ꯏ ꯆꯤꯡꯊꯣꯛꯈꯤꯕꯅꯤꯅꯦ ꯂꯃꯛꯅꯦ ꯀꯩꯅꯣ ꯇꯧꯔꯒ ꯅꯥꯔꯒ ꯀꯩꯅꯣ ꯇꯧꯔꯒ ꯂꯩꯍꯧꯕꯅꯦ ꯐꯠꯇꯕꯅꯦꯗꯣ ꯑꯥꯗꯨꯅ ꯍꯧꯖꯤꯛꯀꯤ ꯎꯔꯤꯡ ꯇꯪ
ꯑꯗꯨ ꯇꯩꯔꯒ
ꯀꯪꯗ꯭ꯔꯤꯐꯥꯎ ꯊꯝꯅꯦꯕ ꯀꯪꯍꯟꯒꯗꯕ ꯑꯗꯨꯝꯝ ꯂꯩꯗꯣꯏꯅꯦ ꯍꯥꯏꯗꯤ ꯑꯃꯨꯛꯇꯪ ꯇꯔꯒ ꯂꯣꯏꯗꯧꯅꯠꯇꯦ ꯅꯠꯇꯦꯕꯀꯣ ꯌꯥꯝ ꯂꯐꯣꯏꯗꯤ ꯌꯥꯝ ꯊꯨꯅ ꯀꯪꯁꯤꯜꯂꯤꯗꯅ
ꯑ
ꯑꯗꯨꯅ ꯍꯧꯖꯤꯛꯛꯇꯔꯅꯤꯗꯨꯒ ꯀ ꯄꯨꯔꯥ ꯀꯥꯟꯗ ꯂꯧꯊꯣꯛꯂꯒ ꯑꯃꯨꯛ ꯇꯩꯔꯅꯤ ꯑꯗꯨꯃꯥꯏꯅ ꯇꯧꯔ ꯇꯧꯔꯒ ꯁꯨꯝ ꯅꯣꯡꯃ ꯈꯛꯇꯪꯒ ꯅꯠꯇꯦꯗ ꯅꯨꯃꯤꯠ ꯅꯤꯅꯤ ꯍꯨꯝꯅꯤꯒ ꯀꯩꯔꯀꯥꯟꯗ ꯚꯒꯋꯥꯅꯤꯗ
ꯆꯠꯇ ꯑꯣꯏꯔꯁꯨ ꯅꯨꯃꯤꯠ ꯅꯤꯅꯤ ꯍꯨꯝꯅꯤꯗ ꯑꯣꯏꯔꯁꯨ ꯐꯔꯗꯤ ꯐꯔꯦ ꯐꯗꯣꯏꯅꯤ
ꯅ ꯑꯆꯧ ꯑꯆꯧꯕꯗꯣ ꯐꯔꯛꯏꯅꯦ ꯌꯥꯝ ꯆꯥꯎꯃꯜꯂꯒꯗꯤ ꯑꯗꯨꯝ ꯍꯞꯇꯥ ꯑꯃꯨꯛꯀ ꯆꯪꯉꯗ
ꯑꯁ ꯑꯩꯁꯦ ꯈꯔ ꯀꯨꯏꯅ ꯆꯪꯗꯣꯏꯅ ꯃꯥꯜꯂꯦ ꯑꯩꯗꯤ ꯀꯨꯏꯔꯦꯕ ꯇꯧꯔꯛꯏꯁꯦ ꯑꯩꯗꯣ ꯍꯟꯗꯛ ꯌꯦꯡꯁꯦꯔꯅ ꯈꯜꯂꯤꯅꯦꯕ
ꯂꯐꯣꯏꯗꯣ ꯍꯥꯟꯅ ꯌꯦꯡꯉꯣ ꯑꯗꯨꯗꯣ ꯂꯐꯣꯏꯗꯣ ꯌꯥꯝ ꯐꯕꯅꯦ ꯑꯗꯨꯗꯨꯒ ꯑꯩꯈꯣꯏꯅꯪ ꯉꯝꯃꯣꯏꯗꯕꯩ ꯋꯥꯅꯦ ꯑꯃ ꯀꯔꯤꯕ ꯎꯝ ꯆꯅꯝꯗꯣ
ꯑꯥ
ꯆꯅꯝꯗꯨꯁꯨ ꯑꯇꯣꯞꯄ ꯃꯐꯝ ꯅꯥꯔꯕꯗ ꯇꯧꯔꯗꯤ ꯂꯣꯏꯅ ꯆꯥꯊꯠꯇꯣꯕ ꯑꯗꯨ ꯍꯧꯖꯤꯛꯀꯤ ꯎꯔꯤꯡꯒꯤ ꯃꯇꯣꯟꯗꯨꯗ ꯈꯇꯪ ꯇꯩꯔꯗꯤ ꯐꯩ ꯍꯥꯏꯌꯦ ꯑꯗꯨꯁꯨ
ꯑꯣ
ꯑꯗꯨꯗꯤ ꯑꯩ ꯇ꯭ꯔꯥꯏ ꯇꯧꯗꯦ ꯃꯔꯝꯗꯤ ꯑꯇꯣꯞꯄꯗ ꯊꯦꯡꯂꯨꯔꯗꯤ ꯆꯥꯊꯠꯈ꯭ꯔꯗꯤ ꯀꯤꯖꯕ ꯂ ꯐꯣꯏꯕꯤ ꯅ ꯃꯣꯏꯁꯤ ꯄꯅꯤꯅ ꯀꯩꯁꯨ ꯈꯟꯗꯦ ꯆꯥꯟꯝꯒꯤꯗꯤ ꯑꯃꯨꯛ ꯀꯤꯅꯤ ꯆꯅꯝꯗꯣ ꯃꯤ ꯎꯔꯤꯡ ꯐꯩꯅ ꯌꯥꯝ ꯌꯣꯠꯅꯕꯅꯤꯅꯦ ꯈꯪꯕ꯭ꯔꯥ
ꯑꯁ ꯈꯪꯗꯦꯗ ꯑꯗꯨꯗꯤ
ꯅꯨꯡꯇꯤꯒꯤ ꯀꯩꯅꯣ ꯇꯧꯕꯗꯧꯅ ꯒꯨꯂꯤ ꯑꯣꯞꯄꯗꯧꯅ ꯆꯥꯕꯁꯨ ꯌꯥꯏꯑꯕ ꯑꯗꯣ ꯆꯥꯕꯗꯨꯗꯤ ꯃꯅꯝꯗꯣ ꯇꯟꯕꯒꯤ ꯃꯣꯏꯅ ꯅꯨꯡꯇꯤꯒꯤ ꯌꯣꯗꯕ ꯂꯩꯕ
ꯅꯪ ꯍꯩꯅꯗꯦꯗꯣ
ꯑꯩꯖꯨ ꯇꯜꯂꯦ ꯑꯗꯨꯏ ꯁꯔꯨꯛ ꯂꯐꯣꯏꯅ ꯐꯩꯗ ꯐꯕꯅꯦ ꯂꯐꯣꯏꯁꯦ ꯎꯝ ꯑꯄꯣꯝ ꯃꯔꯛꯇ ꯐꯩꯅ ꯍꯥꯏꯕꯅꯦꯕꯀꯣ ꯑꯗꯨ ꯁꯨꯃꯥꯏꯅ ꯎꯔꯤꯡꯒꯤꯁꯤꯁꯨ ꯑꯄꯣꯝꯕ ꯃꯈꯜ ꯑꯃꯒꯤꯗ
ꯑꯩꯒꯤꯁꯦ ꯎꯔꯤꯡ ꯑꯣꯏꯗꯣꯏꯔꯥ ꯀꯩꯅꯣꯗꯤ ꯈꯪꯗ꯭ꯔꯦꯕ ꯎꯝ ꯄꯣꯝꯃꯅꯤꯗꯅ ꯑꯗꯨꯒ ꯆꯥꯗꯣ ꯑꯗꯨꯁꯨ ꯑꯗꯨꯁꯨ ꯆꯂꯛꯀꯗꯣꯏꯅꯦꯕ ꯎꯔꯤꯡꯗꯤ ꯎꯔꯤꯡ ꯃꯥꯜꯂꯦꯕ ꯑꯩ ꯦ ꯑꯗꯨꯒ ꯅꯥꯕꯁꯨ ꯑꯃꯨꯛ ꯐꯥꯎꯕ꯭ꯔꯥ
ꯎꯔꯤꯟ ꯑꯣꯏꯗꯣꯏꯅꯤ ꯀꯩꯅꯣ ꯆꯥ ꯑꯗꯨꯃꯥꯏꯅ ꯑꯩꯁꯨꯣ ꯆꯥꯎꯅ ꯄꯣꯝꯉꯒ ꯑꯗꯨꯃꯥꯏꯅ ꯊꯣꯛꯇꯣꯏꯅꯦ ꯃꯦꯠꯈꯥꯏꯔꯥꯎꯗꯤ ꯅꯥꯁꯨ ꯅꯥꯕ
ꯑꯪ
ꯑꯗꯨꯗꯨꯅ ꯑꯗꯨ ꯇꯧꯔꯒ ꯌꯦꯡꯉꯣ ꯍꯥꯏꯐꯦꯠ
ꯌꯦꯦ ꯂꯦꯒ ꯑꯗꯣ ꯑꯥ ꯀꯪꯉꯅꯤꯗꯅ ꯑꯗꯨꯒ ꯆꯥꯝꯊꯣꯛꯇꯕꯤꯗ ꯑꯃꯨꯛ ꯇꯩꯁꯟꯕꯤꯔꯥꯕ
ꯑ ꯑꯗꯨꯝ ꯂꯣꯏꯁꯟ ꯆꯥꯝꯊꯣꯛꯇ꯭ꯔꯁꯨ ꯀꯥꯏꯗꯤ ꯑꯗꯨꯝ ꯂꯣꯏꯁꯟꯕ ꯌꯥꯏ
ꯑꯣꯀꯦ
ꯃꯔꯝꯗꯤ ꯃꯅꯨꯡꯗꯨꯗ ꯀꯪꯉꯒ ꯂꯩꯖꯕꯅꯤꯅ ꯑꯃꯣꯠ ꯑꯀꯥꯏꯗꯨꯗꯤ ꯆꯪꯉꯣꯏꯗꯅ ꯃꯊꯛ ꯃꯅꯨꯡꯗꯨꯗꯥ ꯂꯐꯣꯏꯗꯨꯅ ꯃꯄꯥꯟꯗꯥ ꯂꯦꯌꯔꯗꯣ ꯀꯩꯅꯣ ꯀꯨꯞꯈ꯭ꯔ ꯃꯇꯨꯡꯗꯥ
ꯑꯣ
ꯑꯗꯨꯗꯨꯒ ꯑꯗꯨꯃꯥꯏꯅ ꯇꯧꯔꯅꯤ ꯑꯗꯒꯤ ꯅꯨꯡ ꯅꯨꯡꯗꯥꯡ ꯇꯨꯝꯕꯗꯁꯨꯅꯦ ꯇꯨꯝꯃꯝꯗꯥꯏꯁꯤꯗ ꯇꯩꯁꯜꯂꯒ ꯑꯗꯨꯝ ꯅꯣꯡꯉꯥꯏꯔꯒ ꯂꯧꯊꯣꯛꯄꯤꯕ ꯍꯥꯏꯗꯤ ꯑꯀꯪꯕꯗꯣ
ꯐꯥꯕꯨ ꯐꯔꯗꯤ ꯇꯧꯁꯤꯔ ꯇꯧꯒꯦ
ꯐꯥꯅꯤ ꯐꯥꯅꯤ ꯑꯦ ꯍꯧꯖꯤ
ꯑꯗꯣ ꯑꯩ ꯅꯨꯡꯗꯥꯡꯒꯤꯗꯤ ꯃꯣꯏꯆꯔꯥꯏꯖꯔꯒꯨꯝꯕꯗꯤ ꯑꯗꯨꯝ ꯇꯩꯗꯤ ꯇꯩꯑꯕ ꯑꯗꯨꯏ ꯃꯊꯛꯇ ꯑꯗꯨꯝ ꯇꯩꯁꯟꯕ ꯀꯩꯁꯨ ꯀꯥꯏꯗꯦꯅ
ꯀꯥꯏꯗꯤꯌꯦ ꯃꯣꯏꯆꯔꯥꯏꯖꯔ ꯁꯟꯁꯀ꯭ꯔꯤꯟ ꯃꯊꯛꯇ ꯂꯣꯏꯅ ꯇꯩꯌꯦ ꯍꯥꯏꯗꯤ ꯀꯩꯅꯣꯗ ꯑꯇꯩ ꯇꯩ ꯃꯐꯝꯗꯤ ꯇꯩꯗꯧ ꯅꯠꯇꯦꯕ ꯍꯧꯖꯤꯛꯀꯤ ꯑꯣꯏꯔꯤꯛꯀꯤ ꯖꯒꯥꯗꯨꯗ ꯈꯛꯇꯪ ꯇꯩꯗꯧꯅꯦꯕ
ꯍꯣꯏ
ꯑꯗꯨꯅꯅꯦ ꯀꯩꯁꯨ ꯀꯥꯏꯗꯦꯗꯅ ꯑꯗꯨꯒꯤꯗꯤ
ꯌꯦꯒꯦ ꯍꯣꯏ
ꯌꯦꯡꯉꯣ ꯑꯗꯨꯒ ꯇꯨꯝꯕꯗꯁꯨ ꯇꯨꯝꯃꯝꯗꯥꯏꯗꯨꯗ ꯇꯩꯁꯜꯂꯒ ꯊꯝꯃꯣ ꯑꯗꯨꯗꯨꯒ ꯑꯗꯨꯝ ꯅꯣꯡꯉꯥꯜꯂꯒ ꯂꯧꯊꯣꯛ ꯑꯀꯪꯕꯗꯣ
ꯑꯥ
ꯑꯗꯨ ꯐꯅ ꯍꯥꯏꯗꯤ ꯅꯣꯡꯃ ꯈꯛꯇꯪ ꯇꯧꯕꯗꯐꯥꯎꯇ ꯈꯔ ꯑꯗꯨ ꯐꯕꯒꯤ ꯎꯕꯅꯦ ꯑꯗꯨꯝ ꯍꯥꯏꯐꯦꯠ ꯅꯥꯕꯒ ꯐꯕꯅꯤ
ꯑꯁ ꯑꯩ ꯇꯧꯅꯤꯡꯉꯦꯕ ꯕꯗ ꯂꯐꯣꯏ ꯊꯤꯔꯨꯁꯤꯔꯦꯒ
ꯑꯗꯣ ꯑꯍꯥꯟꯕ ꯍꯧꯕꯗꯗꯤ ꯈꯤꯇꯪ ꯅꯪꯒꯤ ꯍꯥꯀꯠꯆꯕꯒꯨꯝꯕ ꯃꯍꯤꯛ ꯂꯩꯔꯝꯃꯣꯏꯗꯔꯥ ꯀꯠꯆꯕꯅꯦꯕꯀꯣ
ꯑꯥ
ꯑꯅꯤꯔꯛ ꯁꯨꯕꯗꯩꯗꯤ ꯀꯩꯝ ꯇꯧꯔꯛꯑꯔꯣꯏ
ꯑꯣ
ꯂꯧꯊꯣꯛꯏꯅꯦꯕ ꯃ ꯆꯤꯡ ꯊꯣꯛꯣꯛꯇꯣꯏꯅꯦꯕ ꯑꯗꯨꯅ ꯌꯦꯡꯉꯣ ꯌꯦꯡꯉꯣ ꯑꯗꯨꯒ ꯐꯥꯅꯤ ꯃꯔꯥꯏ
ꯍꯣꯏ ꯑ ꯐꯔ